ꯍꯜꯂꯣ
ꯇꯥꯕ꯭ꯔꯣ
ꯇꯢꯌꯦ
ꯎꯝ ꯍꯧꯖꯤꯛ ꯔꯣꯅꯥꯜ ꯃꯦꯁꯤꯁꯨ ꯊꯣꯛꯇꯕꯒꯤ ꯐꯤꯕꯝ ꯑꯝꯗ ꯂꯩꯕ ꯃꯥꯜꯂꯦ
ꯑꯧ ꯑꯃ ꯉꯝꯈ꯭ꯔꯦ ꯍꯥꯏꯌꯦꯅꯦ ꯃꯦꯁꯤꯗꯣ ꯍꯨꯃꯥꯡ ꯑꯅꯥꯞꯄꯤ ꯀꯥꯡꯈ꯭ꯔꯕꯅꯦ
ꯎ ꯀꯥꯈ꯭ꯔꯦ ꯃꯥ ꯃꯥ ꯌꯦꯡ ꯉꯝꯃꯔꯣꯏ ꯃꯥ ꯍꯥꯏ ꯃꯥꯅ ꯃꯥꯅ ꯄꯥꯝꯕ ꯍꯦꯛ ꯌꯦꯡꯉꯨꯕꯁꯤꯡꯁꯦ ꯗꯥꯎ ꯁꯨꯌꯥ ꯌꯗꯤ
ꯎꯝꯍꯝ ꯃꯥꯁꯦ ꯌꯦꯡꯅꯤꯡꯉꯦ ꯍꯥꯏꯔꯝꯃꯦꯕ ꯀꯣ ꯑꯗꯨꯒ ꯑꯩꯅ ꯑꯩ ꯁꯨꯃꯥꯏ ꯁꯨꯃꯥꯏꯅ ꯇꯧꯔꯦ ꯑꯗꯨꯒꯤꯅꯤꯅꯦ ꯍꯥꯏꯕ ꯑꯗꯩ ꯃꯥꯁꯦ ꯑꯩ ꯌꯦꯡꯉꯔꯣꯏ ꯑ ꯌꯥꯔꯦ ꯇꯧꯔꯁꯤ ꯂꯥꯛꯑꯣꯅ ꯍꯥꯏ ꯑꯗꯨꯒ ꯑ ꯃꯣꯏꯁꯦ ꯆꯟ ꯑꯃ ꯆꯟꯕꯒꯤ ꯄꯥꯎꯁꯤ ꯂꯥꯛꯑꯦꯗꯅ ꯑꯗꯒꯤ ꯑꯩ ꯌꯦꯡꯉꯔꯣꯢ ꯍꯣꯏ ꯌꯥꯔꯦ ꯑꯩ ꯇꯣꯛꯑꯒꯦ ꯑꯩꯅ ꯌꯦꯡꯉꯣ ꯌꯦꯡꯉꯣ ꯌꯥꯔꯦ ꯍꯥꯏ ꯑꯩ ꯌꯦꯡꯉꯔꯣꯢ ꯑꯩ ꯅꯨꯡꯉꯥꯏꯔꯛ ꯇꯔꯦꯌꯦ
ꯎꯝ
ꯆꯥꯛ ꯆꯥꯔꯦ
ꯎꯝ
ꯅꯣꯢ ꯃꯥꯒ ꯅꯪꯒ ꯈꯛꯇ ꯂꯩꯔꯣ
ꯑꯈꯣꯢ ꯃ ꯏꯕꯥꯅꯤ ꯈꯛꯇꯪ ꯂꯩꯌꯦ
ꯑꯗꯨꯕꯨꯗꯤ ꯅꯣꯏ ꯍꯤꯡꯒꯣꯜ ꯅꯨꯡ ꯑꯣꯏꯅ ꯂꯩꯕꯅꯤꯅ ꯀꯤ ꯀꯤꯕꯝꯗꯤ ꯊꯣꯛꯇꯦ
ꯎꯝ
ꯅꯪ ꯕꯣꯜ ꯌꯦꯡꯅꯤꯡꯗ꯭ꯔꯣ
ꯌꯦꯡꯅꯤꯡꯗꯦ
ꯅꯣꯏꯒꯤ ꯊꯪꯅꯕꯤꯗꯣ ꯉꯁꯥꯏꯗꯤ ꯑꯩꯈꯣꯏꯅꯤꯗꯣ ꯍꯥꯏꯅꯔꯝꯕꯅꯦꯕ
ꯎꯝ
ꯅꯣꯢꯒꯤ ꯂꯩꯃꯤꯟꯅꯕꯤꯗꯣ ꯑꯗ ꯃꯥ ꯑꯋꯥ ꯑꯋꯥꯡꯕꯤꯗꯣ ꯍꯥꯏꯗꯤ ꯕꯣꯜ ꯌꯦꯡꯕꯩ ꯅꯠꯇꯕ ꯑꯩꯈꯣꯏꯒꯤ ꯊꯕꯛꯀꯤ
ꯎꯝ
ꯑꯗꯣ ꯃ ꯃꯥꯁꯨ ꯕꯣꯜꯅ ꯉꯝꯃꯒ ꯆꯠꯈꯔꯦ ꯃꯥ ꯉꯁꯤꯗꯤ ꯐꯛ ꯇꯥꯔꯅꯤ ꯑꯩ ꯕꯣꯜ ꯂꯩꯔꯝꯃꯦ ꯉꯁꯤꯗꯤ ꯇꯧꯔ
ꯎꯝ ꯢꯁ ꯃꯥ ꯌꯦꯡꯉꯤꯔꯕ
ꯌꯦꯡꯉꯤ ꯃꯥꯜꯂꯦ ꯑꯃ ꯑꯅꯦꯝꯕꯤꯗꯨꯗꯤ ꯃꯥꯗꯤ ꯌꯥꯝ ꯉꯥꯎꯋꯦ ꯍꯥꯏꯌꯦ
ꯎꯝ
ꯑ ꯅꯍꯥꯟ ꯀꯞꯇꯅꯒ ꯇꯧꯋꯦ ꯍꯥꯏꯕꯅꯤ ꯄꯣꯕꯩꯗꯨꯗ
ꯍꯥꯏꯗꯤ ꯔꯣꯅꯥꯜꯗꯣꯔꯕ ꯉꯥꯎꯔꯤꯁꯦ
ꯕ꯭ꯔꯥꯖꯤꯜ ꯀꯅꯥ ꯉꯥꯎꯕꯅꯣꯗꯤ ꯈꯪꯗꯦꯗꯣ ꯕ꯭ꯔꯥꯖꯤꯜ ꯄꯨꯕꯩꯗ ꯀꯥꯞꯄꯦ ꯌꯦ ꯍꯣꯢ ꯕꯔꯥꯖꯤꯜ ꯄꯣꯕꯩꯗ ꯀꯥꯞꯄꯦ ꯈꯣꯜꯂꯦ ꯇꯧꯔꯛ ꯑꯝꯕꯅꯦ
ꯑꯩꯁꯨ ꯉꯔꯥꯡ ꯎꯝ ꯔꯣꯅꯥꯜꯗꯣ ꯄꯣꯗꯣ ꯑꯩꯁꯨ ꯀꯞꯅꯤꯡꯉꯤ
ꯑꯗꯣ ꯃꯥꯗꯤ ꯏꯀꯥꯞ ꯀꯞꯇꯦꯀꯣ ꯍꯟꯗꯛꯇꯤ
ꯎꯝ ꯀꯞꯇꯦ ꯑꯗꯨꯏꯁꯨ ꯑꯗꯨꯝ ꯅꯨꯡꯉꯥꯏꯇꯦ ꯍꯥꯏꯕ ꯑꯩꯗꯤ
ꯑꯩꯁꯨ ꯅꯨꯡꯉꯥꯏꯇꯦ ꯑꯗ ꯌꯥꯝ ꯊꯝꯃꯣꯏ ꯁꯣꯛꯅ ꯅꯨꯡꯉꯥꯏꯇꯕꯗꯤ ꯀꯁꯨ ꯑꯣꯏꯗꯦꯗ ꯑꯩꯈꯣꯏꯅ ꯌꯥꯝ ꯍꯛꯆꯤꯟꯅ ꯄꯥꯝꯃꯨꯗꯕꯅꯤꯅ
ꯅꯪ ꯃꯦꯁꯤꯔ ꯔꯣꯅꯥꯜꯗꯣꯔ
ꯔꯣꯅꯦꯜꯗꯣꯅꯦ ꯑꯩꯕꯨꯗꯤ
ꯎꯝ ꯅꯦꯜꯁꯤꯗ ꯑꯩ ꯅꯦꯜꯁꯤ ꯎꯝ ꯑꯩꯗꯤ ꯋꯥ ꯉꯥꯡꯉꯣꯏ ꯍꯧꯖꯤꯛ ꯋꯥ ꯉꯥꯡꯉꯣꯏ ꯍꯥꯏꯈꯤꯕꯅꯤ
ꯑꯩꯁꯨ ꯄꯥꯝꯗꯤꯌꯦ ꯃꯦꯁꯤꯗꯤ ꯢꯄꯤꯛ ꯄꯤꯛꯀꯩ
ꯑꯩꯅ ꯇꯜꯂꯦ ꯍꯥꯕ ꯄꯥꯝꯗꯤ
ꯔꯣꯅꯥꯟꯗꯣꯗꯤ ꯑꯩꯈꯣꯢꯅ ꯁꯨꯝ ꯊꯥꯏꯅꯗꯩꯩ ꯁꯨ ꯄꯥꯝꯃꯛꯏ ꯑꯗꯨꯏ ꯃꯊꯛꯇ ꯃꯥꯅ ꯁꯨꯝ ꯃꯤꯒꯤ ꯇꯧꯕ ꯆꯦꯔꯤꯇꯤ ꯃꯌꯥꯝꯗꯣ ꯎꯕꯗ ꯎꯝ ꯅꯨꯡꯁꯤ ꯍꯥꯏꯕ
ꯎꯝ ꯎꯝ ꯑꯗꯨꯗꯒꯤ ꯎꯝ ꯍꯧꯖꯤꯛꯁꯦ ꯍꯥꯞꯊꯥꯒ꯭ꯔ ꯃꯥꯜꯂꯦ
ꯎ ꯌꯥꯝ ꯊꯨꯏꯀꯣ ꯁꯥꯟꯅꯕꯁꯦ
ꯑꯦ ꯀꯨꯏꯔꯔꯣ ꯈꯤꯇꯪ ꯉꯥꯏꯔꯦ ꯑꯗꯨꯒꯤ ꯍꯥꯞ ꯇꯨꯡꯗ ꯉꯝꯗ꯭ꯔꯗꯤ ꯃꯣꯏ ꯂꯩꯍꯧꯔꯦꯅ
ꯀꯩꯅꯣꯒꯅꯤꯉꯣ ꯉꯁꯤ ꯁꯥꯟꯅꯩꯗꯣ ꯏꯖꯤꯞꯀ
ꯏꯖꯤꯞꯀꯥ ꯏꯖꯤꯞꯁꯤꯁꯨ ꯑꯗꯨꯝ ꯍꯩꯕ ꯖꯥꯠꯂꯣ
ꯈꯪꯗꯦꯍꯦ ꯑꯩ ꯃꯣꯏꯒꯤ ꯃꯔꯝꯁꯦ ꯀꯅꯥꯅ ꯍꯩꯕꯅꯣ
ꯍꯝ
ꯃꯤꯅ ꯌꯦꯡꯅꯩꯌꯦꯒꯤ ꯁꯨꯝ ꯌꯦꯡꯕ꯭ꯋꯥꯅꯤ
ꯍꯣꯏ ꯑꯗꯨꯕꯨꯗꯤ
ꯃꯊꯛꯀꯤ ꯏꯃꯥꯟꯅꯕꯤꯗꯨꯒꯁꯨ ꯉꯁꯥꯏ ꯁꯥꯟꯅꯔꯝꯕꯅꯦ
ꯎꯝ
ꯌꯥꯅꯒꯤꯗ꯭ꯔꯦ ꯏꯕꯥꯟꯅꯤ ꯀꯩꯗꯧꯒ꯭ꯔꯕꯅꯣ ꯈꯪꯗꯦ
ꯎꯝ ꯃꯊꯛꯀꯤ ꯍꯥꯏꯗꯤ ꯀꯔꯝꯕ ꯑꯥ ꯕꯥꯁꯤ ꯈꯣꯡꯕꯤ ꯗꯨꯔꯣ ꯎꯝ
ꯃꯣꯏ ꯊꯕꯛ ꯌꯥꯝ ꯆꯤꯜꯂꯤꯌꯦ ꯍꯧꯖꯤꯛ ꯃꯣꯏ ꯀꯩ ꯀꯩ ꯈꯔ ꯇꯝꯃꯤ ꯃꯥꯜꯂꯦ ꯃꯣꯏꯁꯨ ꯊꯣꯛꯄ ꯈꯣꯠꯄ ꯇꯧꯕꯒꯤ
ꯎꯝ
ꯗꯨꯅ ꯑꯌꯨꯛ ꯉꯟꯇ ꯆꯠꯂꯒ ꯅꯨꯡꯗꯥꯡ ꯋꯥꯏꯔꯝ ꯅꯨꯡꯗꯥꯡ ꯑꯗꯨꯃꯥꯏꯅ ꯍꯜꯂꯛꯑꯦ ꯑꯗꯨꯅ ꯌꯥꯝ ꯋꯥꯏ ꯈꯣꯠꯂꯤ ꯀꯩꯝꯇ ꯇꯧꯕ ꯉꯝꯗꯦ ꯑꯇꯣꯞꯄ
ꯎꯝ
ꯑꯃꯥꯏ ꯍꯥꯏꯔꯛꯄ
ꯎꯝ
ꯑꯅ ꯆꯥꯛ ꯄꯧ ꯃꯣꯏꯗꯣ ꯋꯥꯃꯟꯗꯅ ꯆꯥꯛ ꯄꯧ ꯆꯥꯅꯤꯡꯗꯦꯌꯦ ꯗꯨꯢ ꯆꯥꯅꯕ ꯐꯥꯎ ꯍꯥꯎ ꯗꯤ ꯐꯕ
ꯃꯥꯅ ꯆꯥꯛ ꯆꯥꯕ ꯍꯥꯏꯁꯦ ꯃꯥꯅ ꯑꯃꯨꯛ ꯀꯨꯝꯗꯔꯛꯑꯒ ꯁꯤꯗ ꯑꯃꯨꯛ ꯆꯥꯏꯗꯅ ꯃꯣꯏꯗꯣ
ꯍꯣ ꯍꯣ ꯍꯣꯏ
ꯑꯥ ꯑꯗꯨꯒꯤ ꯇꯟꯗꯅ ꯑꯃꯁꯤꯅꯁꯨ ꯀꯧꯔꯛꯇꯗꯤ ꯆꯥꯛꯀ ꯑꯗꯨꯝ ꯆꯥꯗꯦꯌꯦ ꯑꯩꯅ ꯗꯨ ꯅꯪꯗꯤ ꯀꯩꯗ ꯀꯩ ꯆꯥꯔ ꯂꯩ ꯆꯥꯛ ꯂꯥꯝꯃꯛ ꯑꯗꯤ ꯍꯥꯏꯕ ꯑꯆꯥꯄꯣꯠ ꯀꯨꯝꯕ ꯆꯥꯔꯒ ꯑꯗꯨꯝ ꯇꯣꯛ ꯏ ꯑꯈꯣꯏ ꯁꯤꯒꯤ ꯂꯝꯕꯤꯒꯤ ꯆꯣꯔꯣꯐꯣꯟ ꯄꯔꯦꯡ ꯍꯧꯕꯗꯣ
ꯎꯝ
ꯑꯗꯨꯒꯤ ꯆꯣꯔꯣꯐꯣꯟꯒꯤ ꯃꯥꯌꯣꯛꯅꯕꯁꯤꯅ ꯖꯥꯝ ꯉꯥꯛꯇ ꯑꯣꯏ ꯂꯩꯔꯝꯃꯦ ꯄꯔꯦꯡꯗꯨ ꯄꯨꯂꯞ ꯑ꯭ꯁ ꯁꯥꯇꯤꯟ ꯑꯃꯃꯝ ꯄꯥꯏꯔ ꯃꯦ ꯁꯥꯇꯤꯟꯗꯨꯗ ꯌꯥꯅꯔꯕꯅꯦ ꯈꯨꯍꯦꯛꯅ ꯑꯝꯅꯦ ꯖꯥꯝ ꯍꯥꯏꯁꯦ ꯄꯨꯂꯞꯅꯦ ꯑꯗꯨꯒꯤ ꯄꯔꯦꯡꯗꯣ ꯃꯨꯁꯨꯛ ꯃꯨꯁꯨꯛ ꯃꯨꯔꯒ ꯑꯩꯗꯤ ꯉꯁꯤꯈꯛ ꯎꯏ ꯉꯁꯥꯏ ꯊꯣꯛꯄꯗ
ꯎꯝ
ꯅꯍꯥꯟ ꯑꯃ ꯑꯅꯤꯕꯨꯗꯤ ꯆꯥꯏ ꯑꯩꯈꯣꯏꯒꯤ ꯂꯩꯃꯤꯟꯅꯕꯁꯤꯅ ꯄꯤꯔꯛꯇꯅ ꯃꯉꯣꯟꯗ ꯁꯨ ꯃꯊꯛꯀꯤ ꯃꯣꯏꯒꯤ ꯃꯃꯥꯟꯅꯕꯤꯒꯅ ꯄꯤꯔꯛꯑꯦꯌꯦ ꯑꯩꯈꯣꯏꯅ ꯆꯥꯏꯌꯦꯅ ꯍꯥꯎꯕꯗꯤ ꯌꯥꯝ ꯍꯥꯎꯋꯦ ꯑꯗꯨ ꯌꯥꯝ ꯄꯥꯜꯂꯤ ꯍꯦꯛꯅꯤꯡꯉꯦ ꯍꯥꯏꯕ ꯑꯁꯥꯏꯁꯨ ꯇꯥꯇꯥ ꯃꯛꯇꯤ ꯅꯠꯇꯦ ꯎꯝ ꯈꯔ ꯒꯥꯔꯤ ꯑꯗꯨꯝ ꯄꯣꯠ ꯆꯩꯩ ꯄꯨꯕꯩ ꯒꯥꯔꯤ ꯑꯃ ꯇꯣꯛ ꯈꯥꯝꯃꯒ ꯃꯣꯏ ꯀꯟꯅ ꯍꯦꯛꯍꯧꯕꯅꯤ ꯀꯥꯈꯠꯂꯒ
ꯎꯝ ꯍꯧꯖꯤꯛꯁꯦ ꯑꯩꯅ ꯅꯍꯥꯟ ꯊꯥꯕ ꯀꯩꯅꯣꯗꯣ ꯎꯝ ꯖꯤꯝꯗꯣ
ꯎꯝ
ꯃꯤ ꯆꯠꯅꯩ ꯍꯥꯏꯕ
ꯐꯗꯤ ꯐꯖꯩꯌꯦ ꯃꯩ ꯅꯨꯡꯒꯗꯣ ꯐꯖꯅ ꯁꯦꯝꯃꯦ ꯅꯣꯏꯒꯤꯗꯣ
ꯎꯝ
ꯑꯩꯈꯣꯏꯅ ꯑꯗꯨꯝ ꯂꯩꯗꯧ ꯑꯣꯏꯔꯗꯤ
ꯌꯥꯎ ꯌꯥꯕ
ꯀꯩꯅꯣꯗꯣ ꯎꯝ ꯊꯥꯡꯒꯒꯤ ꯏꯃꯥꯟꯅꯕꯤꯗꯣ ꯍꯌꯦꯡ ꯂꯥꯛꯅꯤ ꯍꯥꯏꯌꯦ
ꯑꯪ ꯍꯧꯖꯤꯛꯇꯁꯨ ꯀꯩꯅꯣꯅ ꯍꯥꯏꯔꯝꯃꯦ ꯏꯃꯥꯟꯅꯕꯤꯗꯨꯅ ꯃꯥ ꯍꯥꯏꯅꯤ ꯄꯥꯠꯈꯤ ꯏꯃꯥꯟꯅꯕꯤꯗ ꯂꯥꯛꯇꯣꯔꯦ
ꯑꯩꯅ ꯍꯥꯏꯈꯤꯕꯅꯤ ꯃꯉꯣꯟꯗ ꯑꯩ ꯑꯃꯗꯨꯒ ꯄꯥꯎ ꯐꯥꯎꯅꯩꯑꯦꯕ ꯉꯁꯤ ꯃꯥ ꯀꯣꯏ ꯆꯠ ꯂꯨꯕꯗꯣ
ꯑꯩꯅ ꯍꯥꯏꯕꯅꯦ ꯑꯩꯅ ꯑꯁ ꯌꯥꯝ ꯆꯠꯂ ꯃꯥꯜꯂꯦꯀꯣ ꯀꯟꯁꯔꯠꯀꯅ ꯍꯥꯏꯒꯤꯝꯅꯦ
ꯑꯦ ꯀꯥꯏꯗꯅꯣ ꯑꯩꯈꯣꯏ ꯆꯠꯂꯤꯁꯦꯅ ꯍꯪꯕ ꯑꯩ ꯁꯨꯝ ꯁꯥꯟꯅꯕꯗ ꯑꯩꯅ ꯅꯪ ꯍꯌꯦꯡ ꯂꯥꯛꯑꯔꯣꯏꯗ꯭ꯔꯥ ꯂꯥꯛꯀꯅꯤ ꯇꯧꯔꯛꯄ ꯑꯗꯨꯒ ꯑꯩꯅ ꯑ ꯀꯩꯅꯣ ꯅꯪ ꯃꯊꯛꯀꯤ ꯑꯃ ꯏꯃꯥꯟꯅꯕꯤ ꯑꯃꯗꯨꯁꯨ ꯂꯩꯇ꯭ꯔꯕꯅꯤꯅ ꯅꯪ ꯕꯤꯠꯀ ꯂꯩꯔꯔꯣꯏ ꯅꯪꯅ ꯂꯥꯛꯇꯣꯏꯗꯣ ꯍꯥꯏꯕ
ꯎꯝ
ꯇꯤ ꯌꯥꯝꯅ ꯂꯩ ꯄꯩꯁꯥ ꯈꯛꯇꯅꯤ ꯂꯩꯇ꯭ꯔꯤꯁꯦ
ꯃꯥꯕꯨꯗꯤ ꯇꯧꯅꯤ ꯑꯗꯨꯝ
ꯐꯖꯩꯌꯦ ꯃꯥꯅ ꯉꯁꯤ ꯆꯠꯄ ꯃꯐꯝꯗꯣ ꯏꯪ ꯏꯪ ꯂꯥꯎꯋꯦ ꯑꯗꯨꯒ ꯆꯤꯡ ꯀꯩ ꯀꯩ ꯃꯥꯅ ꯉꯁꯤ ꯆꯄ ꯃꯐꯝꯗꯣ ꯏꯪ ꯏꯪ ꯂꯥꯎꯑꯦ ꯐꯖꯩꯑꯦꯕ
ꯀꯥꯏꯗꯅꯦ ꯍꯥꯏꯒꯦ
ꯕꯤꯁꯦꯝꯄꯨꯔꯗꯅꯤ ꯍꯥꯏ
ꯎꯝ
ꯑꯅꯧꯕ ꯍꯥꯡꯕꯅꯦ ꯍꯥꯏꯕꯔ ꯀꯩꯅꯣꯝ ꯍꯥꯏꯔꯛꯄꯅꯦ
ꯑꯗꯨꯝ ꯃꯈꯨꯠꯇꯒ ꯁꯤꯕ꯭ꯔꯥ ꯀꯩꯅꯣꯝ ꯇꯧ
ꯑꯗꯨꯕꯨ ꯀꯩꯅꯣ ꯂꯩꯕꯩ ꯃꯥꯜꯂꯦ ꯑꯃ ꯍꯟꯇꯛ ꯑꯩꯅ ꯑꯃꯗꯤ ꯊꯦꯡꯅꯔꯕꯅꯦꯕ ꯏꯔꯣꯏꯕꯝꯒ ꯂꯩꯕꯃ ꯑꯅꯧꯕ ꯅꯣꯏꯒꯤꯗꯨꯗ ꯍꯥꯡꯕ ꯑꯗꯨꯒꯤ ꯒꯤ ꯑꯗꯨꯒꯨꯝꯕꯒꯤꯇꯨꯗꯤ ꯑꯗꯨꯃꯥꯏꯅ ꯁꯤꯍꯜꯂ ꯆꯪꯉꯤꯗꯅ
ꯎꯝ
ꯑꯗꯨ ꯒꯤꯔꯁꯨ ꯈꯪꯗꯦ
ꯎꯝ
ꯌꯥꯝ ꯐꯖꯕ ꯑꯃ ꯏꯔꯣꯏꯕ ꯌꯥꯝ ꯆꯥꯎꯅꯅꯦ ꯏꯁꯤꯡꯒ ꯑꯗꯣ ꯍꯧꯖꯤꯛꯇꯤ ꯂꯨ ꯂꯨ ꯂꯥꯎꯔꯤ ꯄꯨꯔꯥ ꯍꯤꯒꯣꯛ ꯃꯆꯨ ꯎꯂꯦ ꯂꯨ ꯃꯟꯕꯒꯤ
ꯍꯌꯦꯡꯗꯤ ꯉꯟꯇꯥ ꯍꯧꯒꯠꯇ꯭ꯔꯗꯤ ꯊꯕꯛ ꯌꯥꯝꯃꯤ ꯍꯌꯦꯡꯗꯤ ꯍꯌꯦꯡ ꯂꯧꯒꯗꯣꯔꯤꯕ ꯁꯣꯏꯁꯥꯡ ꯃꯌꯥꯝꯁꯦ ꯌꯥꯝꯃꯦ ꯑꯩ ꯉꯁꯥꯏ ꯌꯦꯑꯦ ꯑꯩ ꯆꯤꯡꯊꯣꯛꯎꯔꯦꯕ ꯀꯣ ꯐꯣꯝꯗꯣ ꯑꯗ ꯃꯣꯏꯁꯤꯗ ꯍꯔꯥꯎꯔꯤꯁꯦꯀꯣ
ꯎꯝ
ꯑꯥ ꯑꯍꯥꯟꯕꯗ ꯑꯩꯈꯣꯏꯒꯤ ꯑꯩꯈꯣꯏ ꯃꯀꯣꯛꯀꯤ ꯂꯩꯔꯗ꯭ꯔꯥ ꯑꯅꯤꯁꯨꯕꯗ ꯂꯥꯏꯕ꯭ꯔꯦꯔꯤꯒꯤ ꯑꯍꯨꯝ ꯁꯨꯕꯗ ꯑꯩꯈꯣꯏꯒꯤ ꯑꯩꯈꯣꯏꯒꯤ ꯂꯩꯕꯝꯁꯤꯒꯤ ꯃꯀꯣꯛꯅꯦ ꯅꯠꯇ꯭ꯔꯒ ꯗꯤꯟꯒꯤ ꯑꯣꯏꯗꯣꯏꯕ ꯑꯃꯍꯦꯛꯇ ꯇꯧꯕ ꯌꯥꯏ
ꯑꯈꯣꯏ ꯑꯗꯨꯒꯤ ꯋꯥꯔꯗꯦꯟꯗꯣ
ꯑꯥ
ꯑꯗꯨ ꯏꯌꯥ ꯌꯥꯏ ꯁꯤꯗ ꯑꯣꯔ ꯆꯠꯂꯦꯕꯀꯣ
ꯎꯝ
ꯑꯗꯨꯒ ꯑꯔꯣꯏꯕꯗꯅ ꯍꯧꯖꯤꯛꯀꯤ ꯁꯤꯁꯦ ꯀꯩꯅꯣ ꯑꯩꯈꯣꯏꯅ ꯀꯩꯅꯣꯗ ꯆꯠꯂꯦ ꯍꯥꯏꯗꯣ ꯑꯥ ꯑꯦꯁꯤꯁꯇꯦꯟ ꯗꯤꯔꯦꯛꯇꯔ ꯑꯣꯐ ꯏꯁꯄꯣꯔꯠꯁ ꯑꯣꯏꯕ ꯑꯗꯨꯒꯤ ꯑꯩꯈꯣꯏꯗꯣ ꯔꯦꯁꯇ ꯆꯠꯄ
ꯎꯝ ꯃꯤ ꯂꯣꯟꯗꯣ ꯃꯤ ꯌꯣꯟꯗꯣ ꯒꯨꯝꯅ ꯉꯥꯡꯉꯣ ꯕꯣꯌꯥꯟꯗꯣ
ꯀꯔꯤ ꯍꯥꯏꯗꯣꯏꯅꯣ ꯑꯩꯕꯨꯁꯤꯗ ꯑꯩꯈꯣꯏꯒꯤ ꯂꯣꯟꯗ ꯏꯔꯣꯟꯗ
ꯅꯃꯥꯟꯅꯕꯤ ꯑꯄꯤꯛꯄꯤꯗꯣ ꯑꯣꯏꯔꯝꯃꯗꯤ ꯋꯥꯟꯕꯨ ꯋꯥꯟꯊꯒ꯭ꯔꯅꯤ
ꯑꯧ ꯀꯩꯁꯨ ꯌꯥꯝ ꯑꯀꯥꯏꯕ ꯀꯩꯅꯣꯗꯤ ꯑꯥ ꯅꯠꯇ꯭ꯔꯗꯤ ꯀꯩꯁꯨꯗꯤ ꯇꯧꯗꯕꯅꯤꯗ
ꯑꯗꯨꯗꯤ ꯇꯧꯗꯕꯅꯤꯗ
ꯑꯩꯈꯣꯏꯅ ꯇꯥꯕꯗꯁꯨ ꯃꯌꯥꯝ ꯑꯃ ꯌꯥꯎꯋꯦꯕ
ꯍꯣ ꯑꯗꯨꯕꯨꯗꯤ
ꯑꯁꯤꯁꯤꯅꯦ ꯁꯤ ꯃꯔꯤꯁꯦ ꯂꯧꯔꯅꯤꯗꯅ ꯃꯣꯏꯒꯤ ꯁꯣꯏꯗꯣ ꯁꯤꯒꯤ ꯀꯩꯅꯣꯒꯤ ꯆꯪꯕꯁꯤꯅꯦ ꯌꯥꯝ ꯀꯨꯏ ꯍꯥꯏꯁꯦ ꯑꯥ ꯂꯥꯏꯕꯔꯤꯒꯤꯁꯦ
ꯎꯝ
ꯂꯥꯏꯕꯔꯤꯒꯤꯁꯤꯗꯤ ꯄꯨꯡ ꯑꯥ ꯇ꯭ꯔꯥꯃꯥꯊꯣꯏꯗꯒꯤ ꯆꯠꯄꯗꯣ ꯄꯨꯡ ꯑꯅꯤ ꯑꯍꯨꯝꯗ ꯂꯥꯛꯎ ꯀꯥꯏꯅꯒ ꯍꯥꯏꯔꯛꯑꯦꯌꯦ ꯅꯣꯡꯃ ꯆꯪꯕꯒꯤ ꯐꯤꯕꯝꯗ
ꯀꯩꯅꯣ ꯍꯥꯏꯁꯤꯕꯣ ꯂꯥꯏꯕꯦꯔꯤꯗꯤ ꯑꯈꯣꯏꯗꯤ ꯀꯩꯁꯨꯗꯤ ꯆꯪꯗꯕꯅꯤꯅꯅꯦ ꯂꯩꯐꯝꯗꯤ ꯊꯣꯛꯇꯦ
ꯈꯪꯅꯕ ꯑꯃ ꯂꯩꯔꯗꯤ ꯐꯠ ꯐꯠ ꯐꯠ ꯌꯥꯅꯤꯗ ꯑꯗꯨꯕꯨꯗꯤ ꯈꯪꯅꯕ ꯂꯩꯇꯔꯗꯤ ꯀꯨꯏꯗꯨꯏ ꯄꯣꯠꯅꯤ
ꯅꯪ ꯈꯪꯅꯕ ꯂꯩꯔꯤꯕꯣ
ꯑꯩꯒꯤꯗꯤ ꯂꯩꯇꯦ ꯑꯈꯣꯏꯒꯤ ꯇꯤꯟꯅꯕ ꯑꯃ ꯑꯅꯣꯏꯕꯤꯗꯣ
ꯎꯝ
ꯃꯥꯒꯤ ꯂꯩꯕꯅꯦ ꯑꯗꯣ ꯃꯉꯣꯟꯗ ꯍꯌꯦꯡ ꯍꯥꯏꯗꯣꯏꯅꯦ ꯑꯈꯣꯏ ꯇꯧꯔꯝꯗꯥꯏꯗ
ꯃꯥꯒꯤꯕꯨꯗꯤ ꯂꯩꯇꯕ ꯂꯩꯇꯦ
ꯎꯝ ꯁꯪꯒ ꯆꯥꯎꯕꯤꯅꯦ
ꯎꯝ ꯎꯝ
ꯃꯉꯣꯟꯗ ꯍꯥꯏꯒꯦ ꯇꯧꯕꯅꯦ ꯃꯥꯒꯤ ꯑꯃ ꯂꯩꯕꯅꯦ ꯑꯗꯨ ꯃꯥꯁꯨ ꯂꯥꯛꯑꯗꯤ ꯐꯅꯤ ꯍꯥꯏꯗꯤ ꯑꯩꯈꯣꯏ ꯇꯧꯔꯤꯀꯥꯟꯗ ꯃꯥꯁꯨ ꯇꯧꯍꯧꯔꯨꯔꯗꯤ ꯐꯩꯗꯅ ꯑꯅꯤ ꯊꯣꯛꯅ ꯍꯥꯏꯅꯗꯣꯏ ꯁꯔꯨꯛ ꯃꯤꯉꯣꯟꯗ ꯆꯒꯠ ꯆꯒꯠ
ꯑꯗꯣ ꯈꯪꯗꯦꯗ ꯌꯥꯝ ꯇꯝꯗꯣ ꯑꯗꯨꯝ ꯑꯗꯨꯝꯕꯗ ꯐꯅ ꯀꯨꯏꯅ ꯆꯪꯉꯦ ꯍꯥꯏꯕ ꯍꯦꯛꯇ
ꯑꯣ ꯈꯣꯏꯒꯤ ꯑꯃ ꯆꯤꯡꯊꯣꯛꯈꯤꯕꯗꯣ ꯀꯩꯅꯣꯅ